ꯎꯝ ꯂꯣ ꯀꯩꯗꯧꯔꯤꯅꯣ
ꯑꯗꯨꯝ ꯐꯝꯃ ꯂꯩꯔꯤꯅꯤꯗ ꯅꯪꯗꯤ
ꯇꯕꯔ‌ꯣ ꯍꯜꯂꯣ
ꯍꯂꯣ ꯇꯥꯕ꯭ꯔꯣ
ꯑꯣ ꯇꯥꯏ ꯇꯥꯏ ꯀꯩ ꯃꯊꯦꯜ ꯆꯥꯔꯒꯦ
ꯀꯩ ꯃꯊꯦꯜ ꯆꯥꯔꯒꯦ ꯍꯥꯏꯒ ꯅꯣꯛꯏꯅꯦ ꯍꯥ
ꯎꯝ ꯑꯣꯛꯁꯥ
ꯍꯥꯎꯕꯅꯤꯅꯦ
ꯎꯝ ꯅꯣꯏꯗ‌ꯦ
ꯑꯥ ꯏꯔꯣꯝꯕ ꯆꯥꯏ ꯉꯁꯤ
ꯑꯣ ꯅꯣꯏꯒꯤꯇ ꯍꯦꯟꯅ ꯍꯥꯎꯗꯧ ꯃꯥꯜꯂꯦꯍꯦ
ꯑꯁ ꯀꯥꯛꯁꯥꯒ ꯀꯝꯄꯤꯌꯔ ꯇꯧꯕ ꯌꯥꯗ꯭ꯔꯦ
ꯌꯥꯏꯗ ꯍꯥꯏꯗꯤ ꯃꯇꯝ ꯃꯇꯝ ꯂꯩꯕꯅꯤꯗ ꯍꯥꯎꯕ ꯍꯥꯎꯕ ꯅꯨꯃꯤꯠ ꯍꯥꯎꯇꯕ ꯅꯨꯃꯤꯠ ꯑꯈꯣꯏꯗꯤ ꯑꯁ ꯀꯟꯖꯨꯒꯦꯇꯤꯐ ꯆꯥꯕꯒꯤ ꯌꯥꯗ꯭ꯔꯦꯅꯦ
ꯍꯝꯨꯝ
ꯏꯔꯣꯝꯕ ꯆꯥ ꯐꯪꯗꯦ ꯁ꯭ꯋꯥꯏꯗꯗꯤ ꯑꯗꯨꯝ ꯔꯦꯌꯔ ꯑꯣꯏꯌꯦꯕ ꯀꯣꯂꯦꯖ ꯀꯣꯂꯦꯖ ꯀꯥꯔꯤꯕ꯭ꯔꯣ
ꯍꯣꯏ
ꯑꯣ ꯀꯩ ꯀꯩ ꯁꯦꯃꯦꯁꯇꯔ
ꯐꯣꯔꯠꯇ
ꯑꯣ ꯑꯗꯨꯝ ꯀꯥꯔ ꯂꯩꯕ꯭ꯔꯣ ꯅꯠꯇ꯭ꯔꯒ ꯐꯣꯔꯠ
ꯈꯦꯜ
ꯑꯗꯨ ꯀꯣꯂꯦꯖꯗꯤ ꯀꯥꯔꯕ ꯅꯠꯇ꯭ꯔꯣ
ꯍꯥ
ꯀꯣꯂꯦꯖꯗꯤ ꯀꯥꯔꯕ ꯅꯠꯇ꯭ꯔꯣ
ꯍꯜꯂꯣ
ꯇꯥꯏꯌꯦ ꯇꯥꯏ
ꯑꯣꯀꯦ
ꯌꯥꯗꯦꯅꯦ ꯀꯔꯤꯅꯣ
ꯆꯤꯟꯁꯦ ꯍꯦꯛꯇ ꯀꯩꯅꯣ
ꯀꯅꯦꯛꯁꯟ ꯂꯩꯕ ꯃꯥꯜꯂꯤꯗ ꯏꯕꯥꯅꯤꯁꯦ ꯍꯥ
ꯁꯥꯥꯎꯕ ꯌꯥꯗꯦꯕ
ꯎꯝ ꯀꯩꯁꯨ ꯀꯥꯏꯗꯦ ꯀꯩꯁꯨ ꯀꯥꯏꯗꯦ ꯅꯣꯛꯀꯗꯕꯅꯤ ꯀꯩꯅꯣ ꯍꯤꯗꯥꯛꯅꯤ ꯀꯩꯅꯣ
ꯍꯣꯏ ꯆꯥꯛ ꯆꯥ ꯇꯣꯛꯄꯒꯤ ꯍꯤꯗꯥꯛꯅꯦ ꯅꯣꯛꯄꯁꯦ
ꯎꯝ ꯀꯣꯂꯦꯖ ꯀꯥꯕꯗꯤ ꯅꯠꯇ꯭ꯔꯣ
ꯀꯥꯢꯌꯦ ꯍꯣꯏ ꯅꯪꯗꯤ
ꯑꯣ ꯑꯩꯁꯨꯅꯦ ꯀꯩ ꯁꯦꯃꯦꯁꯇꯔꯔꯣꯕ
ꯁꯦꯀꯦꯟ
ꯑꯣ ꯑꯣꯀꯦ ꯑꯩꯗꯤ ꯐꯤꯐ ꯀꯥꯕ ꯍꯧꯕꯗ ꯉꯥꯏꯔꯤ
ꯎꯝ
ꯀꯅꯥ ꯀꯅꯥ ꯂꯩꯔꯤꯅꯣ ꯅꯪꯗꯤ
ꯑꯩ ꯏꯅꯥꯎꯄꯥꯒ ꯏꯆꯦ ꯎꯝ ꯀꯩꯅꯣ ꯅꯣꯏ ꯋꯦꯗꯔ ꯀꯃꯥꯏ ꯇꯧꯒꯦ ꯍꯧꯖꯤꯛ
ꯍꯥꯥ
ꯇꯥꯕ꯭ꯔꯥ
ꯇꯥꯏꯌꯦ ꯇꯥꯏ
ꯉꯁꯤꯗꯤ ꯀꯩꯗꯧꯔꯒꯦ ꯀꯩ ꯀꯩ ꯀꯩ ꯇꯧꯔꯒꯦ ꯍꯥꯏꯕ
ꯑꯣ ꯉꯁꯤꯗꯤ ꯍꯤꯡꯒꯣꯜ ꯍꯤꯡꯒꯣꯜ ꯆꯠꯂꯦ ꯑꯗꯨꯒ ꯑꯩꯈꯣꯏ ꯀꯩꯅꯣ ꯄꯨꯈ꯭ꯔꯤꯗꯀꯣ ꯄꯨꯈ꯭ꯔꯤꯗ ꯊꯥꯟ ꯊꯥꯡꯖꯤꯡꯗꯣ ꯑꯗꯨ ꯂꯧ ꯂꯧꯕ ꯆꯠꯄ ꯃꯈꯣꯟ ꯁꯦꯡꯗ꯭ꯔꯦ
ꯏꯪꯈꯣꯜ ꯀꯣꯏꯕ ꯆꯠꯄꯁꯦ ꯅꯨꯡꯉꯥꯏꯔꯝꯅꯤ
ꯎꯝ ꯅꯨꯡꯉꯥꯏꯌꯦ ꯍꯣꯏ ꯐꯖꯟ ꯇꯥꯗꯦꯅꯦ
ꯍꯧꯖꯤꯛꯁꯨ ꯇꯥꯗꯕ꯭ꯔꯥ
ꯇꯥꯏ ꯍꯧꯖꯤꯛ ꯇꯥꯏ ꯇꯥꯏ
ꯑ ꯎꯝ ꯀꯩ ꯀꯩ ꯊꯥ
ꯆꯨꯖꯥꯛꯀꯥ ꯊꯕꯤꯀꯥ ꯌꯥꯝ ꯌꯥꯝꯃꯦꯗ ꯁꯤꯖꯟ ꯁꯤꯖꯟꯒꯤꯀꯣ ꯑꯗꯨꯝ ꯊꯥꯕꯅꯦ
ꯑꯣ ꯆꯨꯖꯥꯛꯒꯨꯝꯕꯁꯨ ꯐꯖꯅ ꯊꯥꯔꯝꯗꯧ ꯃꯥꯜꯂꯦ ꯑꯗꯨꯗꯤ
ꯎꯝ ꯑ ꯌꯥꯝ ꯌꯥꯝ ꯆꯥꯎꯕꯗꯤ ꯅꯠꯇꯦꯕꯀꯣ ꯑꯗꯣ ꯑꯗꯨꯝ ꯆꯥꯎꯋꯦ ꯍꯥꯏꯕꯗꯤ ꯌꯥꯔꯦ ꯑꯗꯨꯝ
ꯅ ꯅꯪꯗꯤ ꯆꯨꯖꯥꯛ ꯄꯥꯝꯕ꯭ꯔꯣ ꯄꯥꯝꯗꯕ꯭ꯔꯣ
ꯆꯨꯖꯥꯛ ꯎꯝ ꯄꯥꯝꯃꯦ ꯄ ꯄꯥꯝ ꯆꯥꯅꯤꯡꯉꯦ ꯑꯗꯨꯒꯨꯝ ꯑꯗꯨꯝ ꯕꯖꯥꯔꯗ ꯂꯩꯔ ꯆꯥꯏ
ꯑꯣ
ꯍꯄꯖꯤꯛꯇꯤ ꯑ ꯍꯨꯖꯤꯛꯇꯤ ꯏꯔꯥꯡ ꯂꯩꯕ ꯈꯨꯟꯗ ꯊꯥꯕ ꯂꯩꯗꯅ ꯌꯨꯝꯗꯒꯤ ꯑꯗꯣ ꯑꯣꯏ ꯏꯔꯥꯡ ꯂꯩꯕꯅꯤꯅ ꯄꯨꯊꯣꯛ ꯄꯨꯁꯤꯟꯗꯣ
ꯑꯣ ꯑꯣ ꯎꯝ
ꯃꯤ ꯑꯇꯩꯗꯤ ꯐꯖꯅ ꯆꯥꯔꯦ ꯍꯥꯏꯅ ꯑꯣ ꯍꯧꯖꯤꯛꯇꯤ ꯈꯔ ꯅꯣꯡ ꯆꯨꯕ ꯐꯔꯦ ꯉꯁꯥꯏꯗꯤ ꯐꯖꯅ ꯆꯨꯔꯦꯅꯦ
ꯑꯣ ꯁꯤꯗꯗꯤ ꯅꯣꯡ ꯀꯟꯅ ꯆꯨꯔꯦꯅꯦ
ꯍꯧꯖꯤꯛꯁꯨ
ꯍꯣꯏ
ꯁꯤꯗꯗꯤ ꯂꯣꯏꯈ꯭ꯔꯦ
ꯎꯝ ꯀꯩꯅꯣ ꯅꯣꯏ ꯑ ꯒꯦꯝꯒ ꯁꯥꯟꯅꯗ꯭ꯔꯣ
ꯒꯦꯝ ꯎꯝ ꯀꯦꯔꯣꯝꯒꯨꯝꯕꯥ ꯀꯦꯟꯗꯤ ꯀ꯭ꯔꯁ
ꯍꯦ ꯍꯦ ꯍꯦ ꯍꯦ ꯍꯍ ꯍ ꯑꯩꯖꯨ ꯀꯦꯔꯣꯝ ꯁꯥꯟꯅꯩꯅꯦ
ꯑꯩꯗꯤ ꯐꯣꯟꯗ ꯁꯟꯅꯕꯅꯦ
ꯍꯣꯏꯅꯦ ꯀꯦꯔꯣꯝ ꯐꯣꯟꯒꯤꯗꯣ ꯍꯥꯏꯕꯅꯦ ꯏꯕꯥꯅꯤ ꯆꯦꯂꯦꯟꯖ ꯇꯧꯁꯤꯔꯣ ꯍꯦ ꯍꯦ ꯍꯦ
ꯉꯝꯃꯣꯏꯌꯦ
ꯏꯁ ꯉꯝꯒꯅꯤꯗ ꯊ꯭ꯔꯤ ꯏꯔꯁ ꯑꯦꯛꯁꯄꯤꯔꯤꯌꯦꯟꯁꯅꯦ ꯀꯩꯅꯣ ꯊ꯭ꯔꯤ ꯏꯔꯁ ꯑꯦꯛꯁꯄꯤꯔꯤꯌꯦꯟꯁꯅꯦ ꯁꯔꯚꯔ ꯔꯦꯡꯀꯤꯡꯗ ꯀꯌꯥ ꯂꯩꯒꯦ ꯅꯪꯒꯤꯗꯤ
ꯑꯗꯨꯒꯨꯝꯕ ꯑꯗꯨꯒꯨꯝꯕ ꯂꯩꯇꯦ
ꯑꯣ ꯑꯗꯨꯗꯤ ꯅꯪ ꯀꯩꯅꯣꯒꯤꯇ ꯁꯟꯅꯕ ꯃꯥꯜꯂꯤꯗ ꯁꯨꯝ ꯅꯣꯔꯃꯦꯜ ꯀꯦꯔꯣꯝꯒꯤ ꯑꯈꯣꯏꯒꯤꯗꯤ ꯔꯦꯡꯗꯅꯦꯕꯀꯣ
ꯂꯤꯕꯦꯜꯗ ꯆꯠ
ꯑꯣ ꯍꯣꯏ ꯍꯣꯏ ꯍꯣꯏ ꯎꯝ ꯑꯗꯣ ꯅꯪ ꯀꯣꯏꯕ ꯀꯨꯝꯕ ꯆꯠꯄ ꯍꯥꯏꯛꯀꯤꯡ ꯑꯗꯨꯒ ꯖꯣꯒꯤꯡ ꯑꯗꯣ ꯃꯥꯎꯟ ꯇꯦꯟ ꯀ꯭ꯂꯥꯏꯃꯦꯠ ꯑꯗꯨꯒꯨꯝꯕ ꯆꯠꯄ ꯄꯥꯝꯕ꯭ꯔꯣ
ꯆꯠꯄ ꯄꯥꯝꯃꯦ ꯑꯗꯨ ꯆꯠꯄ ꯐꯪꯗꯤꯌꯦ
ꯑꯁ ꯑꯗꯨꯗꯤ ꯅꯪ ꯑꯩ ꯑꯣꯄꯣꯔꯆꯨꯅꯤꯇꯤ ꯑꯃ ꯄꯤꯕꯤꯒꯦꯅꯦ ꯑꯗꯨꯝ ꯆꯠꯂꯦ ꯑꯩꯈꯣꯏꯗꯤ ꯑꯦꯕ꯭ꯔꯤ ꯁꯠ ꯑꯦꯕ꯭ꯔꯤ ꯁꯇꯔꯗꯦ ꯆꯠ ꯅꯦꯕꯀꯣ ꯑꯗꯣ ꯉ ꯋꯦꯗꯔ ꯈꯔ ꯅꯨꯡꯉꯥꯏꯇꯕꯀꯣ ꯃꯐꯝꯗꯨꯒ ꯆꯥꯟꯅꯗꯕ ꯍꯥꯏꯗꯤ ꯑꯇꯣꯞꯄ ꯃꯐꯝꯗꯗꯤ ꯋꯦꯗꯔ ꯐꯔꯁꯨ ꯐꯠꯇ꯭ꯔꯁꯨ ꯑꯗꯨꯝ ꯆꯠꯄ ꯌꯥꯕ ꯑꯗꯣ ꯉꯁꯤꯒꯤ ꯃꯐꯝ ꯆ ꯆꯠꯀꯗꯧꯕꯗꯣ ꯋꯦꯗꯔ ꯅꯨꯡꯉꯥꯏꯇꯕꯅꯤꯅ ꯆꯠꯇ꯭ꯔꯦ ꯉꯁꯤꯗꯤ
ꯁꯦꯇꯔꯗꯦ ꯈꯨꯗꯤꯡ ꯆꯠꯄ
ꯍꯣꯏ ꯑꯦꯕ꯭ꯔꯤ ꯁꯇꯔꯗꯦ ꯑꯩꯈꯣꯏ ꯄ꯭ꯔꯣꯖꯦꯛ ꯂꯩꯌꯦꯕꯀꯣ ꯑꯗꯨꯒꯤ
ꯅꯨꯡꯗꯤ ꯅꯨꯡꯉꯥꯏ ꯑꯗꯣ ꯋꯥꯗꯤ ꯋꯥꯏꯍꯦ
ꯑꯗꯨꯗꯤ ꯎꯝ ꯆꯠꯂꯅꯣ
ꯎꯝ ꯍꯥꯏꯗꯤ ꯁꯇꯔꯗꯦ ꯎꯝ ꯁꯇꯔꯗꯦ ꯃꯣꯔꯅꯤꯡꯗ ꯆꯠꯂꯦꯗꯅ ꯑꯗꯨꯒ ꯁꯟꯗꯦ ꯃꯣꯔꯅꯤꯡ ꯑꯦꯠ ꯑꯔꯥꯎꯟ ꯄꯨꯡ ꯑꯍꯨꯝ ꯃꯈꯥꯏ ꯅꯠꯇ꯭ꯔꯒ ꯐꯣꯔ ꯃꯔꯤ ꯑꯗꯨꯋꯥꯏꯗꯀꯣ ꯍꯜꯂꯛꯄ ꯍꯥꯏꯗꯤ ꯑꯩꯈꯣꯏ ꯄ꯭ꯔꯣꯖꯦꯛꯇꯣ ꯀꯩꯅꯣ ꯎꯝ ꯑꯥꯎꯠꯁꯥꯏꯠ ꯑꯥꯎꯠꯁꯥꯏꯠ ꯀꯟꯇ꯭ꯔꯤꯒꯤ ꯀꯩꯅꯣ ꯄ꯭ꯔꯣꯖꯦꯛ ꯂꯥꯏꯟ ꯆꯞ ꯆꯠꯄꯗꯣ ꯑꯗꯨ ꯀꯅꯦꯛ ꯇꯧꯕꯒꯤ ꯃꯣꯏꯒꯤ ꯃꯇꯝꯗꯨꯒ ꯑꯩꯈꯣꯏ ꯐꯣꯂꯣ ꯇꯧꯕꯀꯣ ꯑꯗꯨꯒꯤꯅꯦ
ꯎꯝ ꯎꯝ ꯎꯝ ꯀꯩꯅꯣ
ꯎꯝ
ꯅꯪꯗꯤ ꯀꯩ ꯍꯣꯕꯤ ꯋꯥ ꯅꯪꯒꯤ ꯍꯣꯕꯤ
ꯑ
ꯑꯍꯦꯍꯦ ꯒꯥꯔꯗꯦꯅꯤꯡꯒ ꯇꯧꯗ꯭ꯔꯣ ꯍꯜꯂꯣ
ꯍꯣꯏ ꯅꯈꯣꯟꯗꯣ ꯑꯃꯨꯛ ꯇꯥꯕ ꯑꯃꯨꯛ ꯗꯥꯏꯔꯦꯛ ꯍꯦꯛꯇ ꯇꯣꯛꯄꯀꯣ ꯑꯃꯨꯛ ꯍꯦꯛꯇ ꯇꯠꯄ ꯑꯃꯨꯛ ꯇꯥꯕ ꯑꯃꯨꯛ ꯇꯠꯄ ꯑꯗꯨꯃꯥꯏꯅ ꯇꯧꯋꯦ ꯑꯁ ꯍꯧꯖꯤꯛ ꯃꯇꯝ ꯃꯇꯝꯁꯤꯒ ꯐꯠꯇꯕꯅ ꯑꯁ ꯋꯥꯔꯅꯦ ꯇꯥꯕ꯭ꯔꯣ ꯍꯂꯣ ꯍ